ꯍꯜꯂꯣ ꯍꯂꯣ
ꯍꯜꯂꯣ
ꯎꯝ ꯇꯥꯔꯦ ꯇꯥꯔꯦ
ꯍꯜꯂꯣ
ꯑꯣ ꯇꯥꯔꯦ ꯇꯥꯔꯦ
ꯇꯥꯏ ꯀꯣ
ꯑꯣ ꯍꯣꯏ ꯍꯣꯏ ꯇꯥꯔꯦ ꯇꯥꯔꯦ
ꯑꯥ
ꯐꯖ ꯐꯖꯟ ꯇꯥꯔꯤ ꯇꯥꯔꯤ ꯇꯥꯔꯤ
ꯑꯣ ꯅꯪꯒꯤ ꯈꯣꯟꯗꯣ ꯌꯥꯝ ꯂꯣ ꯑꯣꯏꯕ
ꯍꫭꯍꯣ
ꯑꯣ ꯑꯣ ꯀꯩꯗꯧꯔꯤꯒꯦ ꯑꯥ ꯑꯥ ꯇꯥꯔꯦ ꯇꯥꯔꯦ ꯑꯩꯒꯤ ꯐꯣꯟꯗ ꯚꯣꯂꯨꯝ ꯌꯥꯝ ꯅꯦꯝꯔꯝꯕ
ꯑꫭ
ꯎꯝꯕ ꯆꯥꯛ ꯆꯔꯦ
ꯆꯥꯛꯁꯦ ꯆꯥꯒ꯭ꯔꯦ ꯍꯧꯖꯤꯛꯇ ꯆꯥꯛꯕꯗ ꯂꯣꯏꯔ
ꯑꯥ ꯑꯈꯣꯏꯗꯤ ꯆꯥꯗ꯭ꯔꯤꯌꯦ ꯊꯣꯡꯉꯤꯌꯦ ꯍꯧꯖꯤꯛꯁꯦ
ꯑꯣ ꯌꯥꯏꯗ ꯌꯥꯝ ꯀꯟꯅ ꯊꯦꯡꯕ ꯑꯣꯏꯗ꯭ꯔꯤ ꯒꯩꯅꯣ
ꯑ ꯀꯔꯤ ꯀꯔꯤ ꯃꯊꯦꯟ ꯆꯥꯔꯦ
ꯑꯁ ꯉꯁꯤꯒꯤ ꯏꯟꯖꯥꯡꯖꯦ ꯍꯥꯎꯋꯦ ꯍꯥꯏꯁꯤꯔ ꯍꯥꯎꯗꯦ ꯍꯥꯏꯁꯤꯔ ꯀꯅꯤꯅꯤꯗ ꯙꯥꯜ ꯙꯥꯜ ꯆꯥꯢ
ꯑꯣ ꯑꯗꯨꯅꯦꯅꯦ ꯍꯥꯎꯕꯁꯦ ꯑꯌꯨꯛꯇꯗꯤ ꯄꯪꯍꯥꯎ ꯍꯥꯎꯋꯦꯗ ꯅꯨꯡꯗꯥꯡ ꯅꯨꯡꯗꯥꯡꯗꯅꯦ ꯃꯤꯁꯤꯡꯅ ꯁꯥ ꯆꯥꯔꯤꯁꯦ
ꯑꯝ ꯁꯥꯁꯦ ꯆꯥꯅꯤꯡꯉꯤꯅꯦ ꯁꯥꯁꯦ ꯂꯩꯗꯕꯒꯤꯅꯤꯅꯦ
ꯑꯗꯨꯅꯦ ꯁꯥ ꯁꯤꯗꯤ ꯆꯥꯅꯤꯡꯗꯕꯗꯤ ꯂꯩꯇ꯭ꯔꯦꯗ
ꯁꯥꯁꯤ
ꯆꯥꯕ ꯍꯩꯔꯨꯕꯅꯤꯅꯀꯣ ꯎꯝ
ꯃꯈꯣꯡ ꯊꯣꯡꯅ ꯂꯥꯛꯑꯗꯤ ꯐꯒꯗꯕ ꯁꯥꯁꯦ
ꯍꯥꯏꯅꯦ
ꯑꯩꯈꯣꯏꯅ ꯊꯤꯗ꯭ꯔꯗꯤ ꯐꯪꯗꯦꯅꯦ
ꯎꯝ ꯆꯨꯝꯃꯦ ꯍꯣꯔꯦꯟ ꯅꯨꯡꯗꯥꯡ ꯅꯨꯡꯗꯥꯡꯗ ꯊꯤꯔꯒ ꯆꯥꯔꯣ
ꯁꯥꯥꯁꯤ ꯀꯨꯏꯗ꯭ꯔꯤꯗ ꯆꯥꯕ ꯉꯔꯥꯡ ꯉꯔꯥꯡ ꯈꯪꯗ ꯉꯥꯏꯔꯤ ꯆꯥꯔꯝꯕꯗ
ꯑꯣ
ꯉꯁꯤꯁꯦ ꯑꯃꯨꯛ ꯕꯦꯁ ꯇꯧꯒꯦꯅ ꯄꯣꯊꯥꯒꯦꯅꯀꫭ
ꯎꯝ ꯎꯝ ꯌꯥꯝ ꯆꯥꯔꯨꯔꯅꯨꯗ ꯁꯥ ꯍꯧꯖꯤꯛ ꯑꯁꯨꯨꯛ ꯁꯥꯔꯤꯕꯁꯤꯗ
ꯍꯣꯏꯗ
ꯇꯨꯝꯕ ꯅꯨꯡꯉꯥꯏꯗꯦ ꯁꯥ ꯆꯥꯔꯒ
ꯀꯔꯤ ꯀꯔꯤ ꯌꯦꯟꯁꯥꯡ ꯊꯣꯡꯈ꯭ꯔꯦ ꯅꯣꯏꯗꯤ
ꯑꯩꯈꯣꯏꯗꯤ ꯉꯁꯤꯁꯦ ꯈꯣꯡꯗ꯭ꯔꯨꯝ ꯆꯝꯐꯨꯠ
ꯚꯜꯂꫭ ꯍꯦ
ꯑꯗꯨꯒ ꯏꯔꯣꯟꯕ ꯑꯃ
ꯑ ꯑ ꯑꯃꯨꯕ ꯊꯥꯗꯧꯅꯦ
ꯑꯃꯨꯕꯁꯦ ꯍꯣꯏ ꯏꯔꯣꯟꯕꯗ ꯊꯥꯗꯔꯒꯦ ꯆꯝꯐꯨꯠꯇ ꯆꯝꯐꯨꯠ ꯑꯃ ꯏꯔꯣꯟꯕꯗ ꯑꯃꯨꯕ ꯑꯃ ꯊꯥꯗꯔꯒꯦ ꯑꯗꯨ ꯂꯣꯏꯔꯦ ꯑꯩꯈꯣꯏꯒꯤ ꯉꯁꯤꯒꯤꯗꯤ
ꯑꯁ ꯑꯗꯨ ꯑꯣꯏꯔꯗꯤ ꯄ꯭ꯂꯦꯠ ꯑꯅꯤ ꯑꯍꯨꯝꯗꯤ ꯁꯣꯏꯔꯣꯏ ꯏꯟꯁꯥꯡꯗꯤ
ꯎꯝ ꯑꯗꯣ ꯊꯥꯗ꯭ꯔꯗꯤ ꯁꯣꯏꯗ꯭ꯔꯦ ꯑꯗꯨꯝ ꯄꯪꯍꯥꯎ ꯍꯥꯎꯔꯦꯕꯀꯣ ꯍꯣꯏꯅꯦ ꯑꯗꯨꯃꯥꯏꯅ ꯆꯥꯅꯤꯡꯕ ꯏꯆꯝ ꯆꯝꯅꯀꯣ
ꯆꯥꯛꯇꯤ ꯀꯩꯅꯣ ꯇꯧꯕꯅ ꯐꯩꯗ ꯆꯥꯕꯗꯣ ꯑꯣ ꯍꯟꯁꯥꯡꯗꯤ ꯑꯥ ꯀ꯭ꯔꯤ ꯍꯥꯏꯁꯤꯔ ꯀꯥꯡꯁꯣꯏ ꯍꯦꯟꯅ ꯆꯥꯛ ꯆꯥꯡꯕꯅ ꯍꯦꯜꯂꯤꯅꯤ
ꯍꯣꯏ
ꯑꯥ ꯊꯥꯎ ꯁꯔꯨꯛ ꯈꯛꯇ ꯁꯥꯕ ꯁꯔꯨꯛꯇꯤ
ꯎꯝ
ꯀꯥꯡꯁꯣꯏ ꯊꯣꯡꯒꯥ ꯁꯥ ꯑꯃ ꯑꯅꯤꯒꯨꯝꯕ ꯊꯥꯗꯕꯗꯨꯕꯨ ꯑꯗꯨꯅꯁꯨ ꯆꯥꯛ ꯆꯪꯕ ꯍꯦꯜꯂꯤꯅꯤ
ꯀꯥꯡꯁꯣꯏꯁꯨ ꯅꯤꯇꯤꯒꯤ ꯆꯥꯕꯅꯤꯅꯀꯣ ꯆꯝꯐꯨꯠꯁꯨ ꯆꯥꯁꯦ ꯍꯥꯏꯅ ꯊꯧꯔꯤꯕꯅꯦꯗ ꯀꯥꯡꯁꯣꯏꯁꯦ ꯑꯌꯨꯛ ꯅꯨꯡꯗꯥꯡ ꯑꯌꯨꯛ ꯅꯨꯡꯗꯥꯡ ꯅꯤꯇꯤꯒꯤ ꯆꯥꯔꯤꯅꯦ ꯑꯗꯨ ꯑꯣꯏꯔꯁꯨ ꯑꯗꯨꯝ ꯍꯥꯎꯋꯦꯕꯀꯣ
ꯅꯨꯡꯇꯤꯒꯤ ꯖꯥꯃꯥꯜꯂꯁꯨ ꯑꯥꯃꯥꯗꯤ ꯂꯩ ꯂꯩꯕꯅꯤ ꯍꯥꯎ ꯑ ꯁꯥꯁꯨ ꯆꯥꯃꯥꯟꯂꯥꯁꯨ ꯆꯥꯅꯤꯡꯗꯦꯅꯀꯣ
ꯍꯣꯏꯅꯦ ꯆꯥꯅꯤꯡꯗꯦ ꯄꯨ ꯀꯀꯥ ꯅꯨꯡꯉꯥꯏꯗꯦ ꯆꯥꯔꯒ
ꯇꯣꯉꯥꯟ ꯇꯣꯉꯥꯟꯅ ꯃꯊꯪ ꯃꯊꯪ ꯅꯥꯏꯅ ꯆꯥꯕꯒꯣ
ꯎꯝ ꯍꯥꯛꯇꯥ ꯑꯩꯈꯣꯏꯗꯤꯀꯣ
ꯎꯝ
ꯀꯩꯅꯣ ꯁꯥ ꯆꯥꯕꯁꯦ ꯊꯥ ꯑꯃꯗ ꯑꯃ ꯑꯅꯤꯒꯨꯝꯕ ꯈꯛꯇꯅꯤ ꯑꯗꯨꯝ ꯆꯥꯕꯁꯦ ꯄꯨꯛ ꯅꯨꯡꯉꯥꯏꯗꯦꯕ
ꯁꯥ ꯑꯁꯤ ꯇꯁꯦꯡꯅ ꯍꯥꯏꯔ ꯇꯥꯔꯗꯤ ꯆꯥꯃꯟꯕꯁꯨ ꯐꯔ ꯐꯗꯦꯅꯤ
ꯎꯝ
ꯑꯩꯈꯣꯏ ꯍꯛꯆꯥꯡꯒꯤꯗꯃꯗꯤ
ꯑꯗꯨꯅꯦ
ꯑꯩꯈꯣꯏꯁꯨ ꯆꯥꯃꯟꯅꯔꯒ
ꯎꯝ ꯂꯥꯏꯅꯥ ꯃꯌꯥꯝ ꯊꯣꯛꯏꯗ ꯁꯥ ꯆꯥꯕꯁꯦ ꯑꯃꯠꯇ ꯐꯗꯦ
ꯑꯥꯗꯨꯅꯦ ꯑꯩꯈꯣꯏ ꯁꯌꯨ ꯁꯥꯁꯦ ꯑꯩꯈꯣꯏꯁꯨ ꯇꯣꯛꯏꯌꯦꯕꯀꯣ ꯆꯥꯕꯁꯦꯀꯣ
ꯑꯥ
ꯁꯥ ꯑꯁꯤ ꯍꯞꯇꯥ ꯑꯃꯗ ꯑꯁ ꯍꯞꯇꯥꯒ ꯍꯥꯏꯔꯨꯒꯤꯅꯣꯅꯤ ꯍꯞꯇꯥ ꯑꯃ ꯅꯨꯃꯤꯠ ꯇꯔꯦꯠ ꯂꯩꯏꯕꯁꯤ ꯆꯥꯗ꯭ꯔꯦ ꯍꯥꯏꯔ ꯅꯨꯃꯤꯠ ꯑꯃꯒꯨꯝꯕ ꯑꯗꯨꯒꯨꯝꯕ ꯈꯛꯇ ꯑꯣꯏꯔꯝꯅꯦꯕꯀꯣ ꯑꯗꯣ ꯍꯟꯗꯛꯇꯤ ꯄꯣꯊꯥꯔꯦꯕ
ꯎꯝ
ꯑꯩ ꯑꯁ ꯌꯥꯎ ꯍꯜ ꯈꯜꯂꯒꯦꯔ
ꯑꯗꯨꯅꯦ ꯌꯥꯗꯦ ꯁꯥ ꯆꯥꯃꯟꯕꯁꯦ ꯍꯛꯆꯥꯡꯗꯤ ꯑꯃ ꯐꯥꯎ ꯌꯥꯗꯦ ꯑꯗꯨ ꯍꯦꯟꯅꯗꯤ ꯀꯥꯡꯁꯣꯏꯒꯨꯝꯕ ꯆꯝꯐꯨꯠꯀꯨꯝꯕꯁꯤꯅꯀꯣ ꯑꯩꯈꯣꯏꯒꯤ ꯏꯁꯥꯗ ꯀꯨꯏꯅ ꯂꯩꯌꯦꯕ
ꯎꯝ
ꯅꯨꯄꯥꯁꯤꯡꯁꯦ ꯌꯥꯝꯅ ꯆꯥꯒꯂꯍꯦ ꯁꯥꯁꯦ ꯀꯣ ꯅꯨꯄꯤꯗꯒꯤꯅ
ꯍꯣꯏ
ꯁꯥꯁꯤ ꯀꯅꯥ ꯄꯥꯝꯗꯕ
ꯍꯣꯏ ꯑꯗꯨꯕꯨꯗꯤ ꯑꯣꯏꯌꯦ ꯍꯣꯏ
ꯃꯤ ꯃꯤ ꯈꯛ ꯅꯠꯇꯦꯍꯦ ꯁꯥ ꯉꯥ ꯍꯨꯏꯒꯁꯨ ꯑꯩꯁ
ꯆꯨꯝꯃꯦ ꯆꯨꯝꯃꯦ
ꯃꯤꯈꯛ ꯅꯠꯇꯦꯍꯦ
ꯍꯨꯏ ꯐꯥꯎ ꯍꯨꯏ ꯍꯧꯗꯣꯡ ꯐꯥꯎꯄ ꯌꯥꯝꯅꯗꯤ ꯄꯥꯝꯃꯦ ꯉꯥ ꯁꯥꯁꯦ ꯉꯥꯒꯨꯝꯕ ꯁꯥꯁꯤꯡꯁꯦ ꯌꯥꯝ ꯄꯥꯝꯃꯦ
ꯈꯣꯏ ꯈꯣꯏꯁꯤꯡꯁꯨ ꯂꯩ ꯃꯍꯤ ꯑꯊꯨꯝ ꯑꯊꯨꯝꯕ ꯊꯛꯄ ꯆꯠꯂꯤꯗꯨꯗꯤ ꯃꯣꯏꯁꯨ ꯑꯄꯥꯝ ꯄꯥꯝꯕꯒꯩꯗꯧ
ꯑꯥ
ꯑꯩꯈꯣꯏ ꯃꯤꯁꯨꯅꯦ ꯑꯗꯨ
ꯎꯝ
ꯀꯅꯥꯅ ꯑꯍꯥꯎꯕ ꯄꯥꯝꯗꯕ ꯂꯩꯕ꯭ꯔꯥ ꯍꯦ ꯀꯅꯥꯅ ꯐꯤꯔꯣꯜ ꯐꯖꯗꯕ ꯁꯦꯠꯅꯤꯡꯕ ꯂꯩꯕꯔꯥ ꯍꯦ
ꯆꯨꯝꯃꯦꯅꯦ ꯅꯪ ꯍꯥꯏꯔꯤꯁꯦ ꯎꯝ
ꯑꯩꯈꯣꯏꯅ ꯀꯥ ꯍꯦꯟꯅ ꯄꯥꯝꯕ ꯀꯣ ꯄꯥꯝꯕ ꯍꯥꯏꯗꯤ ꯀꯥ ꯍꯦꯟꯅ ꯁꯤꯖꯤꯟꯕ ꯆꯥꯕ ꯈꯣꯠꯄ ꯑꯗꯨꯒꯤꯅꯤꯅ
ꯑꯥꯎ
ꯍꯛꯆꯥꯡꯗ ꯀꯩꯅꯣ ꯇꯧꯔꯤꯗꯨ
ꯎꯝ ꯁꯥꯁꯤꯗꯤ ꯈꯪꯗ꯭ꯔꯦꯗ ꯃꯤ ꯅꯣꯏꯗꯤ ꯀꯔꯤ ꯀꯔꯤ ꯁꯥ ꯆꯥꯕ꯭ꯔꯥ ꯑꯩꯗꯤ ꯆꯥꯗꯕ ꯌꯥꯝꯃꯦ
ꯀꯣꯏꯁꯤ ꯐꯪ ꯐꯪꯕꯆꯥꯏꯗ
ꯑꯩꯗꯤ ꯌꯥꯝꯃꯦ ꯆꯥꯗꯕ ꯄꯥꯝꯗꯕ
ꯍꯣꯏ ꯑꯗꯨꯕꯨꯗꯤ ꯃꯤ ꯃꯤꯒꯤ ꯄꯥꯝꯃꯗꯤ ꯂꯩꯕ ꯇꯥꯕꯅꯤ
ꯎꯝ
ꯆꯥꯛ ꯆꯥꯅꯤꯡꯗꯔꯦ ꯉꯁꯤꯗꯤ ꯂꯩꯕꯗꯤ ꯇꯥꯕꯅꯤ ꯀꯩꯅꫭ
ꯍꫭꯏ ꯅꫭꯏ ꯀꯥꯏꯗ ꯂꯩꯒꯦ ꯍꯧꯖꯤꯛꯁꯦ ꯇꯝꯄꯥꯛꯇ ꯂꯩꯕ꯭ꯔꯥ ꯆꯤꯡꯗ ꯂꯩꯕ꯭ꯔꯥ
ꯇꯝꯄꯥꯛꯇ
ꯑꯣ ꯀꯔꯤ ꯀꯔꯤ ꯍꯣꯠꯅꯔꯤꯕ
ꯑꯁ ꯍꯣꯠꯅꯗꯦꯗ ꯍꯧꯖꯤꯛ ꯍꯧꯖꯤꯛꯇꯤ ꯑꯗꯨꯝ ꯌꯨꯝꯗ ꯆꯥꯔ ꯊꯛꯑ꯭ꯔ ꯑꯗꯨꯝ ꯂꯩꯔꯤꯗ
ꯑ ꯑꯥ ꯐꯩ ꯐꯩ ꯍꯧꯖꯤꯛ ꯃꯇꯝꯁꯦ ꯁꯨꯃꯥꯏꯅꯁꯨ ꯂꯩꯒꯗꯧꯕꯅꯤ ꯃꯔꯛ ꯃꯔꯛꯇ
ꯑꯁ ꯑꯗꯨꯐꯥꯎ ꯑꯗꯨ ꯑꯗꯨ ꯌꯥꯗꯦꯅꯦ ꯆꯥ ꯊꯛ ꯃꯝꯗ ꯂꯩꯔꯁꯨ
ꯎꯝꯝ
ꯑꯗꯨ ꯈꯛꯇꯁꯨ ꯌꯥꯗꯕ
ꯍꫭꯏꯅꯦ ꯆꯥꯔꯤꯕꯅꯤꯅꯀꯣ ꯆꯥꯔꯤꯕꯅꯤꯅ ꯁꯦꯠꯂꯤꯕꯅꯤꯅ ꯇꯨꯃꯤꯟꯅꯗꯤ ꯂꯩꯊꯣꯛꯄꯁꯨ ꯌꯥꯗꯕ ꯃꯤꯁꯦ
ꯎꯝ
ꯇꯧꯗ꯭ꯔꯁꯨ ꯑꯗꯨꯝ ꯂꯩꯕꯁꯨ ꯌꯥꯗꯕ
ꯎꯝ
ꯌꯥꯝꯅ ꯂꯨꯕꯅꯤꯅꯦ
ꯌꯨꯝ ꯄꯥꯜꯂꯕꯣ
ꯀꯩꯗꯧꯅꯣ
ꯌꯨꯝ ꯄꯥꯜꯂꯕ
ꯑꯁ ꯌꯨꯝ ꯄꯥꯟꯅꯕ ꯃꯤ ꯂꯩꯗꯣꯏꯅꯤ
ꯑꯍꯣ ꯑꯩ ꯊꯤꯕꯤꯁꯤꯔꯀꯣ
ꯍꯁ ꯑꯩ ꯏꯁꯥꯅ ꯊꯤꯖꯒꯗ
ꯎꯝ ꯍꯩꯔꯣꯏꯗ ꯍꯧꯖꯤꯛꯐꯥꯎ ꯊꯤꯗ꯭ꯔꯗꯤ ꯍꯩꯔꯔꯣꯏꯗ
ꯃꯇꯝ ꯋꯥꯠꯂꯤ ꯑꯗꯨꯒꯤꯅꯤꯗ
ꯑ ꯑ ꯑꯣꯏꯕ꯭ꯔꯥ
ꯎꯝ ꯀꯗꯥ ꯉꯔꯥꯡ ꯉꯒꯥꯔꯥꯡ ꯈꯗꯤ ꯄꯨꯣ ꯈꯣꯔꯒꯅꯅꯦꯣ ꯁ ꯍꯌꯦꯡ ꯉꯁꯤ ꯈꯛꯇ ꯅꯨꯄꯤ ꯊꯤꯕ ꯍꯥꯏꯗꯤ ꯀꯗꯥꯏꯗꯤ
ꯎꯝ ꯋꯥ ꯉꯥꯡꯕꯗꯤ ꯐꯖꯅ ꯍꯩ ꯑꯗꯨꯗ ꯅꯨꯄꯤ ꯀꯀꯥ ꯀꯣꯏꯔꯒ ꯊꯤꯈ꯭ꯔꯕ꯭ꯔꯥ ꯍꯥꯏꯅ ꯈꯟꯕꯅꯤꯗ
ꯑꯩ ꯊꯤꯗ꯭ꯔꯤ ꯆꯥꯛ ꯌꯦꯟꯁꯥꯡ ꯄꯥꯎ ꯊꯣꯡꯕ ꯐꯖꯅ ꯍꯩꯇ꯭ꯔꯤ
ꯑ ꯑꯣ ꯑꯗꯨꯗꯤ ꯍꯧꯖꯤꯛꯁꯦ ꯇꯝꯍꯧꯈ꯭ꯔꯣ
ꯍꯌꯦꯡꯋꯥꯏ ꯅꯨꯄꯤ ꯑꯉꯥꯡ ꯊꯤꯔꯗꯤ ꯆꯥꯡ ꯏꯟꯁꯥꯡ ꯊꯣꯡꯗꯕꯁꯨ ꯌꯥꯔꯣꯏꯗꯣ
ꯎꯝ ꯆꯃꯦ ꯆꯣꯃꯦ ꯃꯔꯛ ꯃꯔꯛꯇ ꯌꯨꯝ ꯄꯥꯜꯂꯛꯂꯗꯤꯀꯣ
ꯍꯣꯏ
ꯆꯥꯛ ꯏꯟꯁꯥꯡ ꯊꯣꯡꯕꯁꯨ ꯊꯣꯡꯒꯗꯧꯕꯅꯤ ꯍꯧꯖꯤꯛꯅ ꯇꯝꯍꯧꯈ꯭ꯔꯣ
ꯇꯝꯂꯤ ꯇꯝꯂꯤ ꯀꯟꯅ
ꯎ
ꯊꯣꯡꯕꯗꯤ ꯍꯩꯕꯗꯤ ꯍꯧꯔꯦꯗ ꯃꯔꯛ ꯃꯔꯛꯇ ꯆꯥꯕ ꯌꯥꯗꯕ ꯈꯛꯇꯅꯦꯕꯀꯣ
ꯀꯔꯤ ꯋꯥꯠꯄꯒꯦ ꯆꯥꯕ ꯌꯥꯗꯕ꯭ꯔꯣ
ꯆꯥꯛꯁꯤ ꯊꯣꯡꯕꯗ ꯀꯔꯤ ꯇꯧꯁꯤꯔꯥ ꯀꯔꯤ ꯍꯥꯏꯁꯤꯔꯥ ꯏꯁꯤꯡ ꯌꯥꯝ ꯃꯟꯕꯒꯨꯝꯕꯀꯣ ꯅꯣꯡꯃ ꯐꯗꯣꯛ ꯇꯤ ꯏꯁꯤꯡ ꯌꯥꯝꯗꯕꯒꯨꯝꯕ ꯆꯦꯡ ꯆꯪꯕꯒꯨꯝꯕ ꯑꯁ ꯖꯥꯠ ꯖꯥꯠꯅꯦ ꯅꯣꯡꯃ ꯐꯠ ꯅꯣꯡꯃꯗꯤ ꯗꯥꯎ ꯐꯥꯗꯨꯅ ꯌꯥ ꯈꯣꯗꯣꯛꯈꯤꯕꯁꯨ ꯂꯩ
ꯑꯥ ꯑꯗꯨꯗꯤ ꯀꯟꯅ ꯍꯣꯠꯅꯔꯣ
ꯍꯣꯠꯅꯔꯤ
ꯊꯣꯡꯕ ꯊꯣꯡꯕꯁꯤ ꯀꯟꯅ ꯍꯣꯠꯅꯔꯣ ꯍꯩꯗꯕ ꯌꯥꯗ꯭ꯔꯦ ꯆꯥꯛ ꯏꯟꯁꯥꯡ ꯊꯣꯡꯕꯗꯤ
ꯎꯝ
ꯅꯨꯄꯥ ꯅꯨꯄꯥꯁꯤꯀꯣ ꯍꯩꯕ ꯆꯥꯛ ꯏꯟꯁꯥꯡ ꯊꯣꯡꯕ ꯍꯩꯕ ꯃꯤꯗꯤ ꯅꯨꯄꯤꯗꯒꯤꯅ ꯍꯦꯟꯅ ꯍꯩꯕꯁꯨ ꯌꯥꯎꯕꯅꯦ
ꯑꯧ ꯂꯩꯌꯦ ꯂꯩ ꯑꯗꯨꯕꯨꯗꯤ
ꯎꯝ ꯑꯗꯣ ꯅꯪꯁꯨ ꯐꯖꯅ ꯃꯔꯛ ꯃꯔꯛꯇ ꯑꯗꯨꯝ ꯊꯣꯡꯂꯒ ꯇꯝꯃꯣ ꯍꯥꯎꯔꯒꯗꯧꯕꯅꯦ
ꯊꯣꯡꯕꯗꯤ ꯐꯖꯅꯗꯤ ꯊꯣꯡꯈ꯭ꯔꯦꯗ
ꯅꯣꯡꯃ ꯐꯗꯣꯛ ꯀꯣ
ꯎꯝ
ꯏꯟꯁꯥꯡꯗꯤ ꯐꯖꯅ ꯊꯣꯡꯕ ꯍꯩꯗ ꯆꯥꯛ ꯆꯥꯛ ꯇꯅꯤ ꯆꯥꯛꯇꯅꯤꯅꯦꯍꯦ ꯑꯩ ꯐꯗꯤ ꯈꯣꯏꯁꯦ ꯆꯥꯛꯁꯦ ꯄꯥꯛꯅ ꯊꯣꯡꯅꯗꯕ ꯀꯣ
ꯎꯝ ꯎꯝ ꯎꯝ
ꯏꯟꯁꯥꯡꯕꯨꯗꯤ ꯑꯌꯥꯝꯕ ꯀꯩꯝ ꯇꯧꯔꯣꯏ
ꯑꯁ ꯑꯩꯅ ꯈꯟꯕꯒ ꯆꯞ ꯃꯥꯟꯅꯔꯝꯃꯤꯅꯦ ꯅꯪꯁꯦ
ꯎꯝ
ꯍꯦꯟꯖꯥꯡ ꯍꯤꯟꯖꯥꯡꯗꯤ ꯐꯖꯅ ꯊꯣꯡꯉꯝꯒꯅꯤ ꯍꯥꯏꯅ ꯈꯟꯕꯅꯦ ꯑꯩꯁꯨ
ꯍꯤꯟꯁꯥꯡꯗꯤ ꯑꯌꯥꯝꯕ ꯃꯇꯝꯗ ꯊꯣꯡꯉꯤꯗ
ꯑꯣ
ꯑꯩꯈꯣꯏꯅ ꯆꯥꯛꯗ
ꯀꯩꯅꯣ ꯄꯥꯡꯅ ꯆꯪꯅ ꯊꯣꯡꯗꯕꯀꯣ
ꯎꯝ ꯎꯝ ꯏꯟꯁꯥꯡꯕꯣ ꯏꯟꯁꯥꯡꯕꯨ ꯍꯩꯔꯗꯤ ꯌꯥꯔꯦꯅꯦ ꯑꯗꯨꯗꯤ ꯆꯥꯛꯄꯨꯗꯤ ꯍꯣꯔꯦꯟ ꯅꯨꯄꯤ ꯊꯤꯕ ꯀꯥꯟꯗ ꯅꯨꯄꯤꯕꯨ ꯆꯥꯛꯗꯤ ꯊꯣꯡꯈ꯭ꯔꯣ ꯏꯟꯖꯥꯡꯕꯨꯗꯤ ꯑꯩ ꯊꯣꯡꯕꯤ ꯒꯦ ꯍꯥꯏꯅꯀꯣ ꯑꯗꯨꯝ ꯇꯧꯕ ꯌꯥꯏꯗ ꯀꯣ
ꯍꯣꯏ ꯇꯧꯁꯨ ꯇꯧꯒꯅꯤ
ꯎꯝ ꯑꯗꯨꯝ ꯇꯧꯒꯗꯧꯕꯅꯦ
ꯎꯝ
ꯍꯣꯏꯁꯨ ꯇꯧꯔꯤꯕꯅꯦ
ꯎꯝ
ꯅꯨꯄꯥꯁꯤꯡꯅ ꯎꯝ ꯑꯩ ꯍꯦꯟꯖꯥꯡ ꯊꯣꯡꯕꯤꯔꯒꯦ ꯅꯪꯗꯤ ꯆꯥꯛ ꯆꯥꯛꯇꯤ ꯅꯪ ꯊꯣꯡꯉꯨꯀꯣ ꯑꯩ ꯆꯥꯛ ꯊꯣꯡꯕ ꯍꯩꯗꯦ ꯍꯥꯏꯔꯒꯀꯣ ꯆꯥꯛ ꯏꯁꯝ ꯁꯝꯕꯗꯩ ꯑꯩꯈꯣꯏꯅ ꯑꯗꯨꯝ ꯇꯧꯕꯤꯔꯦꯕ ꯈꯔ ꯂꯨꯕ ꯃꯥꯅ ꯑꯗꯨꯝ ꯇꯧꯕ
ꯃꯥꯅꯤ
ꯎꯝ ꯆꯥꯛ ꯊꯣꯡꯕꯗꯤ ꯍꯩꯒꯗꯧꯕꯅꯦ ꯅꯨꯄꯥꯁꯦ ꯁꯥ ꯈꯛꯇ ꯅꯠꯇꯦ ꯆꯝꯊꯣꯡꯁꯨ ꯍꯩꯒꯗꯧꯕꯅꯦ